ꯑ ꯅꯪ
ꯇꯥꯏꯌꯦ
ꯀꯩꯗꯧꯔꯒꯦ
ꯍꯟꯗꯛ ꯀꯩꯅꯣꯒꯤ ꯑꯦ ꯁꯤꯒꯤ ꯀꯩꯅꯣ ꯑꯦꯛꯖꯥꯝ ꯅꯨꯡꯉꯥꯏꯈꯤꯗ꯭ꯔꯣ
ꯑꯩ ꯑꯗꯣ ꯏꯁꯤ ꯑꯩꯖꯥ ꯅꯨꯡꯉꯥꯏꯈꯤ
ꯀꯣꯏꯁꯝꯗꯣ ꯁꯥꯊꯤꯟꯗꯥ ꯍꯥꯏꯔꯃꯤ ꯅꯪꯕꯣ ꯄꯨꯔꯥ ꯑꯉꯥꯡ ꯃꯆꯥ ꯀꯤꯠꯁ ꯑꯝꯇ ꯍꯪꯉꯁꯨ ꯂꯣꯏ
ꯃꯥꯅꯦ ꯃꯥꯅꯦ ꯃꯥꯅꯦ ꯇꯧꯔꯦ ꯈꯨꯨꯁꯟꯂꯧꯕ
ꯑꯗꯨꯅꯦ ꯑꯩꯗꯤ ꯏꯕꯦꯝꯃꯥ ꯀ꯭ꯂꯥꯁꯁꯨ ꯑꯃꯐꯥꯎ ꯌꯥꯎꯗꯦ ꯑꯩꯗꯤ ꯂꯥꯏꯔꯤꯛꯁꯨ ꯄꯥꯍꯥꯎꯗꯦ ꯑꯗꯨꯅ ꯈꯨꯝꯕ ꯉꯝꯃꯔꯣꯏ ꯀꯅ ꯄꯥꯈꯠꯂꯦ ꯑꯩꯁꯦ ꯑꯣꯏ ꯁꯥꯟꯗꯣ ꯁꯥꯇꯤ ꯂꯥꯛ ꯍꯠꯂꯛꯄꯤꯅꯤꯡꯉ ꯑꯗꯣ
ꯑ ꯑꯗꯨꯗ ꯑꯩꯁꯨꯗ
ꯑꯗꯨꯃꯥꯏꯅ ꯂꯣꯏ ꯂꯗꯣ ꯑꯩꯈꯣꯏ ꯕꯦꯗꯤ ꯁꯨꯡꯆꯥ ꯆꯥꯔꯣꯏꯍꯦ ꯑꯗꯣ
ꯍꯣꯏ
ꯑꯗꯣ ꯊꯥꯏꯅ ꯊꯥꯏꯅ ꯑꯉꯥꯡ ꯑꯣꯏꯔꯤꯀꯥꯟꯗꯗꯤ ꯑꯦꯛꯖꯥꯝ ꯐꯦꯜꯂꯒꯩꯇꯩ ꯆꯥꯔꯛꯄ ꯄ ꯌꯨꯝꯗ ꯍꯥꯏ ꯄ ꯑꯣ ꯁꯤꯗꯅ ꯄꯩꯁꯥꯒꯤ ꯃꯊꯥ ꯑꯃꯨꯛ ꯁꯥꯕ
ꯍꯣꯏ ꯑꯩꯁꯨ ꯄꯩꯁꯥꯒꯤ ꯃꯊꯥ ꯁꯥꯏꯅꯦ ꯑꯗꯣ ꯑꯩꯅ ꯍꯥꯏꯕꯗꯣ
ꯑꯗꯨꯅꯦ ꯑꯁ ꯀꯃꯥꯏꯅ ꯇꯧꯗꯣꯏꯅꯣ ꯈꯪꯗꯨꯗ ꯑꯩ ꯃꯁꯥ ꯌꯥꯝ ꯁꯥꯔꯦ
ꯇꯥꯜꯂꯂꯦ ꯍꯥꯏꯕ ꯄꯩꯁꯥꯗꯣ ꯄꯨꯟꯅ ꯇꯧꯔꯒ ꯍꯟꯗꯛ ꯊꯥ ꯏꯕꯦꯝꯃ ꯑꯁ ꯍꯟꯗꯛ ꯊꯥ ꯌꯥꯝ ꯀꯥꯟꯅꯉꯤ
ꯌꯥꯏꯑꯦ ꯌꯥꯏꯌꯦꯦ ꯀꯩꯗꯧꯕꯩ ꯇꯥꯅꯤꯡꯉꯣ ꯑꯗꯨ ꯑꯩ ꯍꯧꯖꯤꯛꯅꯦ ꯍꯥꯏꯕꯗꯤ ꯑꯩ ꯁꯦꯟꯊꯣꯛ ꯂꯝꯕꯤ ꯑꯃꯠꯇ ꯂꯩꯇꯦ ꯑꯗꯨꯅ ꯑꯩꯁꯨ ꯇꯥꯅꯤꯡꯉꯦ ꯍꯧꯖꯤꯛꯇꯤ ꯌꯦꯡꯉ ꯃꯦꯇꯋ ꯀ꯭ꯂꯥꯁ ꯆꯠꯀꯦ ꯍꯥꯏꯔꯁꯨ ꯄꯩꯁꯥ ꯀꯝꯄ꯭ꯌꯨꯇꯔ ꯁꯛꯦ ꯍꯥ ꯄꯩꯁꯥ ꯉꯥꯛꯇꯅꯦꯕ ꯑꯗꯨꯅ ꯍꯥꯏꯗꯤ ꯄꯩꯁꯥꯗꯣ ꯈꯤꯇꯪ ꯏꯁꯥꯅꯊꯆꯕ ꯊꯕꯛ ꯑꯃ ꯇꯧ ꯇꯥꯔꯒꯗꯤ ꯌꯨꯝꯗꯁꯨ ꯑꯗꯨꯝ ꯍꯥꯏꯔꯔꯣꯏꯗꯅ ꯑꯩꯈꯣꯏ ꯍꯧꯖꯤꯛ ꯂꯨꯄꯥ ꯑꯝꯇ ꯊꯣꯛꯇꯕ ꯑꯩꯅ ꯌꯦꯣ ꯂꯨꯄꯥ ꯇꯔꯥꯒꯤ ꯌꯨꯝꯗ ꯍꯥꯏ ꯈꯨꯗꯤꯡꯃꯛ ꯌꯨꯝꯗ ꯂꯣꯏ ꯃꯈ ꯍꯥꯏꯥꯏ
ꯏꯥ ꯑꯗꯣ ꯍꯁ ꯊꯃꯤꯇꯩꯒꯨꯅ ꯍꯥꯏ
ꯎꯝ
ꯑ ꯉ ꯆꯅꯣꯒ
ꯇꯥꯔꯦ ꯇꯥꯔꯦꯔꯣ
ꯊꯤꯔꯒ ꯑꯣꯏ ꯐ꯭ꯔꯦꯟꯒꯤꯅꯦ ꯑꯗꯣ ꯑꯁ ꯅꯪ ꯈꯪꯗꯦ ꯄꯩꯁꯥ ꯂꯩꯒꯅꯤ
ꯄꯩꯁꯥꯖꯦ ꯀꯌꯥꯀꯤ ꯀꯛꯇꫭꯏꯅꯣ
ꯅꯪꯅ ꯀꯛꯑꯣꯏꯗꯤ ꯅꯪꯅ ꯀꯛꯑꯣꯏ ꯅꯪꯒꯤ ꯃꯈꯥ ꯊꯥꯕ ꯃꯤꯗꯨꯅ ꯀꯛꯂꯛꯀꯗꯕ
ꯆꯨꯝꯃꯦꯕ ꯑꯗꯣ ꯑꯗꯣ ꯑꯗꯣ ꯑꯩꯁꯨ ꯀꯛꯀꯦ ꯑꯗꯣ ꯑꯩ ꯀꯛꯄꯗꯣ ꯑꯩ ꯀꯌꯥꯃꯨꯛ ꯀꯛꯇꯣꯏꯅꯣꯕ ꯑꯗꯨꯅꯦ ꯍꯪꯏꯁꯦ
ꯅꯪꯅ ꯀꯛꯄꯁꯦ ꯁꯣꯇꯪꯒꯤꯉ ꯈꯛꯇꯪ ꯀꯛꯑꯁꯨ ꯌꯥꯔꯦ ꯅꯪꯒꯤ ꯃꯈꯥꯗ ꯂꯩꯕ ꯃꯤ ꯑꯅꯤ ꯊꯝꯗꯣꯏ ꯅꯪ ꯃꯈꯥꯁꯤꯗ ꯅꯪꯒꯤ ꯃꯈꯥ ꯑꯗꯨꯒ ꯅꯪ ꯐꯤꯞꯇꯤꯟ ꯃꯤꯅꯖꯔ ꯊꯥ ꯂꯨꯄꯥ ꯂꯤꯁꯤꯡ ꯃꯉꯥ ꯃꯉꯥ ꯆꯥꯗꯨꯏꯕ
ꯑꯗꯨꯗꯤ ꯍꯟꯗꯛ ꯊꯥꯈꯤꯕꯣ ꯑꯣꯈꯥꯔꯣ ꯁꯤꯁꯦ
ꯍꯣꯏ ꯑꯗꯨ ꯑꯩ ꯑꯣꯐꯔꯅꯦ ꯍꯥꯏꯕ ꯅꯪ ꯋꯥꯁ ꯑꯩ ꯉꯥꯎꯔꯕꯅꯦ ꯍꯧꯖꯤꯛ ꯑꯩ ꯍꯥꯞꯇꯕ ꯌꯥꯗꯦ
ꯑꯗꯣ ꯁꯨꯃꯥꯏꯅ ꯇꯧꯔꯁꯤꯔꯥ ꯑꯩꯁꯦ ꯑꯩꯈꯣꯏ ꯊꯧꯕꯥꯜꯒꯤ ꯃꯃꯥꯍꯣꯏꯗ ꯑꯣꯏꯅ ꯍꯥꯏꯔꯁꯤꯔꯥ ꯈꯪꯗꯦꯅ
ꯌꯦꯉꯝꯇ
ꯍꯥꯕ ꯅꯝꯕꯔ ꯗꯣ ꯑꯩ ꯌꯨꯝꯗꯒꯤꯩ ꯌꯨꯝꯒꯤꯗꯤ ꯂꯣꯏ ꯁꯤꯖꯟꯅ ꯈꯣꯛꯈ꯭ꯔꯕꯅꯤꯅ ꯅꯪꯕꯨ ꯐꯔꯛ ꯇꯥꯅꯤꯕ ꯍꯥꯏꯕꯗꯤ ꯑꯩꯒꯤ ꯁꯤꯖꯤꯟꯅꯥꯈ꯭ꯔꯥꯕꯅꯤꯅ ꯑꯗꯣ ꯑꯩꯈꯣꯏ ꯗꯗꯥꯝꯒꯤ ꯍꯥꯞꯀꯗꯕꯗꯣ ꯅꯨꯃꯤꯠ ꯅꯤꯅꯤ ꯍꯨꯝꯅꯤ ꯉꯥꯏꯅꯕ ꯃꯊꯧ ꯇꯥꯏꯌꯦꯕ
ꯑꯣꯝ ꯌꯥꯏ ꯌꯥꯏ ꯑ ꯑꯗꯨ
ꯊꯨꯕꯤꯗ ꯇꯣꯐꯅ ꯋꯥꯅ ꯎꯐꯥꯏꯗꯅ
ꯍꯣꯏ
ꯑꯗꯣ ꯑꯩ ꯃꯤꯒꯤꯗꯤ ꯂꯩꯅꯤꯕꯀꯣ
ꯑꯗꯣ ꯅꯪꯉ ꯃꯈꯥꯗꯅꯤ ꯍꯥ ꯑꯣꯅꯗ꯭ꯔꯥ
ꯃꯣꯏꯅ ꯐꯅꯥꯗꯦꯗꯅ
ꯑꯗꯨ ꯀꯛꯑꯗꯤꯅꯦ ꯃꯣꯏ ꯒꯤꯐꯁꯨ ꯐꯪꯗꯣꯏꯅꯦꯕ ꯑꯗꯨ ꯈꯔ ꯍꯥꯏꯔꯒ ꯄꯣꯠꯇꯣ ꯍꯟꯗꯛ ꯊꯥꯏꯒꯤꯅ ꯇꯦꯟ ꯄꯥꯔꯁꯦꯟ ꯑꯣꯐꯔ ꯂꯩꯕꯅꯦꯕ ꯑꯅꯤ ꯃ ꯀꯌꯥ ꯄꯔꯁꯦ ꯑꯦꯛꯁꯇ꯭ꯔꯥ ꯑꯣꯐꯔ ꯄꯆꯔ
ꯑꯗꯣ ꯋꯥꯔꯤꯒꯤꯁꯨ ꯃꯣꯏꯗ ꯁꯥꯕ ꯑꯃ ꯃꯊꯧ ꯇꯥꯗ꯭ꯔꯣ
ꯍꯣꯏ ꯑꯗꯣ ꯁꯥꯕ ꯏꯁꯀꯤꯟ ꯇꯦꯁ ꯇꯒ ꯆꯠꯂꯒ ꯁꯥꯒꯗꯕ
ꯁꯨꯝ ꯏꯁꯀꯤꯟ ꯇꯦꯁ ꯇꯧꯕ ꯆꯠꯇꯅ ꯁꯥꯕꯗꯤ ꯌꯥꯔꯣꯏ ꯑꯗꯨ ꯍꯟꯗꯛ ꯀꯣꯦꯁꯀꯤ ꯑꯉꯥꯡ ꯑꯩꯈꯩ ꯐꯥꯔꯁꯠ ꯁꯤꯃꯤꯁꯇꯔꯁꯤꯡ ꯇꯧꯅꯔꯅꯤꯗꯅꯅꯥ
ꯍ ꯈꯣꯝꯁꯦ ꯍꯥꯏꯕ ꯑꯗꯨ ꯃꯌꯥꯝꯗꯣ
ꯎꯝ ꯃꯣꯏꯁꯤ ꯃꯇꯥꯡꯁꯤꯗ ꯈꯔ ꯑꯩꯈꯣꯏꯅ ꯋꯥꯔꯤ ꯁꯥꯕꯤ ꯍꯥꯏꯗꯤ ꯑꯩꯈꯣꯏ ꯃꯃꯥꯡꯒꯤ ꯁꯤꯅꯤꯌꯔ ꯖꯦꯀꯣꯅ ꯑꯃ ꯌꯥꯎꯔꯝꯕꯗꯨꯣ ꯅꯪ ꯈꯪꯕ ꯅꯠꯇ꯭ꯔꯣ
ꯑ ꯈꯪꯉꯦ
ꯊꯦ ꯑꯗꯨ ꯁꯤꯁꯗꯨꯅ ꯇꯧꯔ ꯀꯏ ꯏꯃ ꯑꯗꯨꯃꯥꯏꯅ ꯇꯧꯔꯒ ꯑꯗꯣ ꯃꯥꯁꯨ ꯑꯗꯨꯃꯥꯏꯅ ꯇꯧꯔ ꯇꯧꯔꯛꯏꯅꯦꯕ ꯑꯩꯁꯨ ꯃꯥꯒꯤ ꯃꯈꯥ ꯑꯗꯨ ꯌꯥꯎꯔꯟꯕꯅꯦꯕ ꯑꯗꯣ ꯍꯥꯏꯕꯗꯤ
ꯎꯝ
ꯑꯩꯕꯨ ꯐꯖꯅ ꯍꯥꯏꯗꯤ ꯃꯥ ꯇꯧꯕꯁꯦ ꯇꯥꯛꯊꯣꯛꯇꯕ ꯐꯖꯅ ꯍꯥꯏꯗꯣꯛꯇꯕ ꯍꯥꯏꯗꯔꯥ ꯑꯩ ꯒ꯭ꯌꯥꯟ ꯇꯥꯕꯒꯤ ꯆꯥꯡꯁꯦ ꯈꯔ ꯋꯥꯠꯂꯦꯕ
ꯑꯗꯣ ꯍ ꯇꯣꯛ ꯏꯕꯥꯅꯤ ꯃꯤꯇꯤꯡ ꯆꯠ ꯈꯔ ꯆꯠꯃꯤꯟꯅꯧꯁꯤꯔꯔꯕ ꯅꯪꯒ꯭ꯌꯥꯟ ꯐꯥꯔꯅꯤ ꯈꯪꯂꯤꯁꯦ ꯑꯩ ꯅꯉꯣꯟꯗ ꯌꯥꯝ ꯊꯤꯅ ꯋꯥꯔꯤꯁ ꯇꯥꯍꯟꯅꯤꯡꯉ
ꯑꯗꯣ ꯀꯃꯤꯡ ꯁꯟꯗꯦꯁꯤꯗꯤ ꯑꯩ ꯌꯥꯔꯣꯏ ꯍꯥꯏꯗꯤ ꯑꯩ ꯑꯦꯛꯖꯥꯝ ꯂꯩꯌꯦꯕ ꯑꯇꯣꯞꯄ
ꯎ
ꯑꯗꯨꯗꯣ ꯆꯝꯕꯅꯤꯔ
ꯌꯥꯅꯤ ꯑꯗꯨꯒꯤ ꯃꯇꯨꯡꯗꯅꯦ
ꯑꯣ ꯑꯗꯨ ꯃꯇꯨꯡꯗ ꯑꯣꯏꯔꯕꯗꯤ ꯌꯥꯏꯅꯦ ꯆꯠꯁꯤꯅꯦ ꯑꯗꯣ ꯑꯩꯁꯨ ꯈꯪꯅꯤꯡꯉꯦ ꯍꯥꯏꯗꯤ ꯑꯁ ꯁꯦꯡꯅ ꯌꯥꯎꯅꯤꯡꯉꯦꯕ ꯑꯗꯨꯒꯨꯝꯕꯗꯣ꯫
ꯅꯪ ꯃꯂꯦꯁꯤꯌꯥ ꯀꯣꯏꯕ ꯆꯠꯅꯤꯡꯗꯔꯣ? ꯍꯟꯗꯛ ꯆꯍꯤ ꯑꯥ ꯍꯟꯗꯛ ꯆꯍꯤꯗꯩꯅ ꯃꯊꯪ ꯆꯍꯤꯐꯥꯎꯒꯤ ꯑꯣꯐꯔꯅꯦꯕꯀꯣ꯫ ꯃꯂꯦꯁꯤꯌꯥ ꯀꯣꯏꯕ ꯆꯠꯄꯥꯒꯤ꯫
ꯀꯩꯗꯧꯕꯩ ꯆꯥꯅꯤꯡꯉꯣꯏꯗꯣꯏꯅꯣ ꯆꯠꯅꯤꯡꯉꯤꯅꯦ ꯑꯩꯁꯨ꯫
ꯀꯣꯏ ꯆꯠꯂꯗꯤꯅꯦ ꯏꯕꯦꯝꯃ ꯑꯣꯔꯤꯐꯂꯦꯝꯅ ꯑꯀꯧꯟꯠ ꯂꯨꯄꯥ ꯂꯥꯛ ꯑꯃꯃꯝꯁꯨ ꯀꯥꯞꯄꯤꯔꯛꯑꯗ꯭ꯔꯥ꯫
ꯑꯗꯨ ꯆꯠꯄ ꯍꯥꯏꯁꯤ ꯀꯩꯅꯣ ꯑꯌꯥꯎꯕ ꯃꯤ ꯈꯇꯪ ꯂꯧ ꯆꯠꯄ ꯇꯣꯏꯖꯦ꯫
ꯍꯣꯏ ꯫
ꯑꯌꯥꯑꯣꯕꯥ ꯃꯤ ꯇꯣꯂꯣꯞ ꯆꯥꯗꯔꯤꯉꯩ ꯑꯗꯨꯝ ꯆꯠꯄ ꯌꯥ ꯋꯥ!
ꯇꯣꯂꯣꯞ ꯆꯥꯔꯒ ꯅꯪ ꯁꯤ ꯄꯣꯏꯟꯁ ꯌꯧꯁꯟꯕꯀꯣ ꯃꯥꯅ ꯄꯤꯔꯤꯕꯗꯣ ꯑꯗꯨ ꯌꯧꯁꯜꯂꯝꯕ
ꯑꯁ ꯑꯥ
ꯑꯁ ꯑꯗꯨ ꯌꯧꯁꯜꯂꯕ ꯃꯇꯨꯡꯗ ꯅꯪꯒꯤ ꯇꯣꯂꯣꯞꯁꯨ ꯆꯥꯗꯣꯏꯅꯤꯅ ꯑꯗꯒꯤ ꯀꯣꯏꯕ ꯆꯠꯄꯒꯤ ꯇꯤꯛꯀꯦꯠꯁꯨ ꯐꯪꯗꯣꯏꯅꯦꯕ ꯑꯗꯒꯤ ꯑꯩꯒꯤ ꯑꯦꯀꯥꯎꯟꯁꯤꯗ ꯂꯨꯄꯥ ꯂꯥꯛ ꯑꯃꯥꯃꯝꯖꯨ ꯀꯛꯄꯤꯔꯛꯑꯅꯤꯕ꯫
ꯂꯣꯏꯅꯥ ꯐꯔ꯭ꯤꯗꯥ?
ꯐꯔ꯭ꯤ ꯉꯥ ꯑꯗꯨ ꯐꯥꯏꯚ ꯁꯇꯥꯔ ꯍꯣꯇꯦꯜꯗ ꯂꯩꯍꯟꯗꯨꯏꯅꯤ꯫ ꯐꯔ꯭ꯤꯗ ꯐ꯭ꯔꯤꯗꯅꯦ ꯆꯥꯕ ꯊ ꯂꯣꯏ ꯐ꯭ꯔꯤ ꯑꯄꯥꯝꯕ ꯂꯣꯏ ꯐꯪꯉꯦ ꯑꯇꯥꯡ- ꯑꯇꯥꯡꯕ ꯀꯅꯥꯒꯤ ꯆꯁ ꯀꯩꯗꯅ ꯅꯄꯨꯟꯁꯤꯗ ꯐꯈꯣꯏꯗꯕ ꯂꯣꯏ ꯐꯉꯥ꯫
ꯄꯥꯝꯃꯦ ꯑꯩꯁꯨ ꯀꯗꯧꯕꯩ
ꯑꯗꯨꯗꯤ ꯑꯩꯁꯨꯅꯦ ꯑꯩꯁꯨ ꯉꯥꯡꯍꯧꯔꯦ ꯍꯥꯏꯕ꯫
ꯂꯛꯖꯔꯤ ꯂꯥꯏꯄ ꯑꯃꯗꯥꯅꯤ ꯀꯩꯅꯣ ꯍꯤꯡꯉꯛꯇꯣꯏꯖꯦ꯫
ꯖꯔꯤ ꯂꯥꯏꯕ ꯑꯝꯗꯅꯦ ꯍꯥꯏꯕ꯫
ꯄꯥꯝꯃꯦ ꯀꯩꯗꯧ ꯄꯥꯝꯃꯣꯏꯗꯣꯏꯅꯣ ꯆꯠꯅꯤꯡꯉꯤꯅꯦ ꯑꯩꯁꯨ꯫
ꯑꯁ ꯑꯩꯗꯤ ꯏꯕꯦꯝꯃꯥ ꯉꯥꯑꯣꯔꯥ ꯍꯜꯂꯛ ꯑ꯫
ꯅꯣꯏꯒꯤ ꯑꯞ ꯁꯤꯅꯤꯌꯔ ꯐꯤꯃꯤꯅꯥꯗꯣ
ꯃꯥꯅꯦ꯫ ꯃꯣꯏꯗꯤ ꯑꯁ ꯃꯈꯜ ꯃꯈꯜ ꯅꯦ ꯆꯠꯂꯤꯁꯤ꯫
ꯃꯥꯗꯤ ꯁꯦꯂꯔꯤꯒ ꯁꯥꯊꯤꯟ ꯆꯥꯔ ꯃꯥꯜꯂꯤꯅꯦ꯫
ꯆꯥꯎꯋꯤ ꯏꯕꯦꯝꯃ ꯑꯅꯤ ꯃꯈꯥꯏ ꯆꯥꯔꯤꯁꯦ
ꯑꯗꯣ ꯎꯝ ꯌꯥꯝ ꯊꯤ ꯆꯥꯎꯔꯦꯀꯣ ꯑꯗꯨꯗꯤ
ꯆꯥꯎꯋꯤ ꯏꯕꯦꯝꯃ ꯃꯤꯗꯤ ꯂꯝ ꯂꯣꯏ ꯁꯨꯔꯝꯃꯤ ꯀꯣꯏꯕ ꯀꯅꯥꯒꯤ ꯀꯔꯤ ꯀꯔꯤ ꯂꯥꯏꯐ ꯁꯦꯀꯣ ꯍꯦꯜ ꯄꯔꯒ ꯊꯝꯃꯒꯅꯦ ꯁꯦ ꯃꯥꯒꯤ ꯐꯥꯟ ꯕꯨꯛ ꯃꯁꯥꯅ ꯊꯥꯡꯗꯣꯛꯇꯦ ꯃꯤꯅ ꯊꯥꯡꯗꯣꯔꯑꯒ ꯃꯥꯅ ꯐꯝꯕ ꯐꯦꯟ ꯕꯧ ꯍꯦꯛꯅꯦ ꯈꯪꯗꯦ ꯀꯔꯤꯝꯇ ꯊꯦꯡꯗꯦ ꯃꯈꯨꯠꯁꯤꯅ
ꯑꯗꯨꯅꯦ ꯑꯩꯁꯦ ꯌꯥꯎꯅꯤꯡꯉꯦ ꯑꯗꯨꯗꯅꯦ ꯍꯥꯏꯗꯤ ꯍꯥꯞꯅ ꯌꯥꯎꯕꯒꯤꯗꯤ ꯄꯣꯠꯁꯦ ꯀꯛ ꯇꯔꯒꯗꯤ ꯄꯩꯁꯥꯥꯁꯦ ꯁꯤꯒꯤꯁꯨ ꯈꯟꯕ ꯑ ꯃꯔꯨ ꯑꯣꯏꯅ ꯍꯧꯖꯤꯛ ꯑꯩꯒꯤ ꯑꯙꯥꯀꯥꯠ ꯂꯩꯇꯦ ꯍꯥꯏꯗꯤ ꯑꯩꯁꯨ ꯍꯥꯏꯗꯤ ꯃꯃꯥꯡꯒꯤꯁꯦ ꯈꯤꯇꯪ ꯄꯪꯒ꯭ꯔꯦꯕ ꯍꯥꯏꯗꯤ ꯑꯩꯅ ꯑꯃꯨꯛ ꯁꯣꯝ ꯅꯥꯀꯟ ꯑꯃ ꯅꯥꯀꯟ ꯑꯃꯗ ꯌꯥꯎ ꯇꯥꯔꯒꯁꯨ ꯅꯥꯀꯟ ꯑꯃꯗ ꯆꯣꯡꯕ ꯃꯇꯝꯗ ꯑꯗꯨꯝ ꯑꯩꯒꯤ ꯑꯙꯥꯔ ꯀꯥꯔꯗ ꯀꯩꯀꯥꯗ ꯁꯤꯖꯤꯟꯅꯕ ꯌꯥꯒꯗ꯭ꯔ ꯈꯜꯂꯨꯕꯅꯦꯕ ꯑꯩꯅꯗꯤ
ꯎꯝ
ꯑꯗꯣ ꯌꯥꯗꯦ ꯍꯥꯏꯕꯅꯤꯅ ꯐꯔꯛꯅꯤꯗꯅ ꯍꯥꯏꯗꯤ ꯑꯩꯒꯤꯁꯨ ꯁꯤꯖꯤꯟꯅ ꯍꯣꯏ ꯃꯥ ꯂꯣꯏ ꯄꯥꯏꯁꯜꯂꯒ ꯊꯝꯒ꯭ꯔꯦꯕ ꯇꯁꯦꯡꯅ
ꯁꯥꯎꯅꯤꯡꯉꯦ
ꯑꯗꯣ ꯃꯃꯥꯡꯗ ꯁꯨꯃꯥꯏꯅ ꯍꯥꯏꯐꯦꯠ ꯍꯥꯏꯒꯨꯝꯗꯤ ꯇꯧꯒꯤꯝꯅꯦ ꯍꯥꯏꯗꯤ ꯑꯈꯣꯏ ꯃꯃꯥꯒꯤ ꯀꯩꯅꯣꯗꯣ ꯑꯦꯀꯥꯎꯟꯗꯣ ꯁꯤꯖꯤꯟꯅꯗꯦ ꯍꯥꯏꯕ꯭ꯔꯥ ꯀꯩꯅꯣꯝ ꯍꯥꯏꯐꯦꯠ ꯍꯥꯏꯒꯤꯕꯅꯦꯕ ꯍꯥꯡꯗ꯭ꯔꯦ ꯍꯥꯏꯕ ꯀꯩꯅꯣꯝ ꯍꯥꯏ ꯑꯗꯣ ꯑꯩꯒꯤ ꯐꯣꯟ ꯅꯝꯕꯔ ꯀꯩꯀꯥꯗꯨ ꯅꯝꯕꯗ ꯑꯗꯨꯒꯤ ꯑꯙꯥꯔ ꯀꯥꯔꯠꯇꯨꯒꯤ ꯑꯙꯥꯔ ꯅꯝꯕꯔꯗꯨꯅꯦ ꯑꯩꯒꯤ ꯐꯣꯟ ꯅꯝꯕ꯭ꯔ ꯗꯨꯅꯦ ꯅꯝꯕꯗ ꯍꯥꯡꯉꯤ ꯍꯥꯡꯗꯦꯁꯤ ꯈꯪꯒꯗ꯭ꯔꯥ
ꯈꯪꯉꯤ ꯈꯪꯉꯤ ꯌꯥꯔꯣꯏꯗꯣꯏꯅꯦ ꯍꯧꯖꯤꯛ ꯆꯪꯕ ꯌꯥꯔꯣꯏꯗꯣꯏꯕ ꯍꯥꯟꯅ ꯁꯤꯖꯤꯟꯅꯒꯤꯕ ꯑꯣꯏꯔꯗꯤ
ꯑꯗꯨꯗꯤ ꯌꯥꯍꯟꯁꯤꯔꯣ ꯑꯝꯇꯪ
ꯌꯦꯡꯉꯁꯦ ꯌꯦꯡꯉꯁꯦ ꯑꯗꯨꯃꯥꯏ ꯀꯣꯏꯕꯗꯣ ꯑꯝꯇꯪ ꯄꯨꯟꯅ ꯆꯠꯃꯤꯟꯍꯧꯔꯅꯤ
ꯑꯗꯨ ꯌꯦꯡ ꯊꯣꯛꯍꯜꯂ ꯃꯇꯨꯡꯗ ꯍꯥꯏꯗꯤ ꯀꯩꯅꯣ ꯇꯧꯔꯁꯦꯕ ꯌꯥꯎ ꯌꯥꯎꯗꯦꯗꯣ ꯈꯪꯉ ꯃꯇꯨꯡꯗꯅꯦ ꯎꯝ ꯍꯥꯞꯅꯕ ꯇꯧꯔꯁꯤ ꯍꯣ ꯐꯔꯦ ꯐꯔꯦ ꯑꯗꯨꯗꯤ ꯊꯝꯃꯒꯦꯀꯣ
ꯍꯣꯏ ꯍꯣꯏ ꯍꯣꯏ ꯊꯝꯃꯣ ꯊꯝꯃꯣ